ꯔꯣ ꯍꯜꯂꯣ ꯑ ꯆꯥꯛ ꯆꯥꯔꯕꯣ
ꯆꯥꯔꯦ ꯅꯪꯗꯤ ꯆꯥꯔꯕꯣ
ꯍꯧꯖꯤꯛ ꯆꯥꯒꯦ ꯇꯧꯔꯦ
ꯑꯣ ꯀꯩ ꯍꯦꯡꯖꯥꯡꯅꯣ
ꯈꯣꯏꯗꯤ ꯗꯥꯜꯒ ꯑꯗꯨꯝ ꯁꯄꯔꯤꯡ ꯑꯣꯅꯤꯌꯟꯁ ꯑꯂꯨ
ꯑꯩꯈꯣꯏ ꯁꯧꯒꯔꯤꯒ ꯑꯂꯨ ꯆꯥꯏ
ꯍꯥꯎꯋꯤꯅꯦ ꯁꯧꯒꯔꯤꯁꯨ ꯆꯥꯗꯕ ꯀꯨꯏꯔꯗꯤ ꯍꯥꯎꯕꯅꯦ
ꯎꯝ ꯉꯁꯤ ꯈꯛꯇ ꯆꯥꯔꯦ ꯍꯥꯎꯋꯦ ꯎꯝ
ꯆꯥꯁꯤ ꯆꯠꯄꯔꯥ ꯅꯪ
ꯑꯩ ꯉꯁꯤ ꯆꯔꯆ ꯆꯠꯇ꯭ꯔꯦ ꯅꯣꯡ ꯆꯨꯕꯒ ꯑꯁ ꯆꯠꯄ ꯇꯟꯕꯒꯤ
ꯍ
ꯎꯝ ꯑꯌꯨꯛꯇꯤ ꯐ ꯐꯖ ꯆꯨ
ꯅꯪꯁꯂ ꯀꯥꯩꯅꯣ ꯀꯩꯩꯅꯣ ꯆꯥꯔꯝꯕ ꯌꯥꯏ ꯍꯧꯖꯤꯛꯁꯦ ꯐꯖꯅ ꯁꯥꯏꯔꯒ
ꯍꯣꯏ ꯆꯨꯖꯥꯛ ꯆꯥꯕꯒꯤꯅꯦ
ꯀꯩ ꯍꯥꯏꯕ
ꯆꯨꯖꯥꯛ ꯀꯣꯔꯟ ꯆꯥꯕꯒꯤ
ꯑꯣ ꯍꯥꯎꯋꯤꯅꯦ
ꯎꯝ
ꯅꯣꯏ ꯏꯃꯥꯁꯤꯡꯒꯤ ꯆꯥꯔꯖꯁꯤ ꯆꯠꯇ꯭ꯔꯦ
ꯏꯃꯥꯗꯤ ꯆꯠꯂꯦ ꯃꯣꯏꯗꯤ ꯂꯩꯍꯧꯔꯦ ꯆꯥꯟꯁꯤ ꯂꯩꯍꯧꯔꯦ ꯑꯖꯤꯁꯨ ꯑꯗ ꯎꯝ ꯎꯝ ꯃꯤ ꯂꯣꯏꯅ ꯆꯠꯇ꯭ꯔꯦ ꯏꯃꯥ ꯈꯛꯇ ꯆꯠꯂꯦ ꯑꯃꯁꯨ ꯁꯟꯇ꯭ꯔꯤ ꯆꯠꯕꯒꯤꯀꯣ ꯑꯌꯨꯛ ꯃꯣꯔꯅꯤꯡꯗ ꯇꯨꯝꯕ ꯂꯥꯛꯑꯦꯕ ꯑꯗꯨꯒꯤ ꯉꯝꯗꯕ ꯃꯥꯜꯂꯦ
ꯑꯁ ꯉꯔꯥꯡꯗꯣ ꯉꯔꯥꯡꯗꯣ ꯏꯃꯥꯟꯅꯕꯤ ꯏꯕꯥꯅꯤ ꯕꯖꯥꯔ ꯆꯠꯂꯦꯕ
ꯎꯝ
ꯈꯣꯡꯅ ꯆꯠꯄꯒꯤ ꯋꯥꯕꯗꯨ ꯋꯥꯕꯗ ꯂꯥꯛꯑꯒ ꯇꯨꯝꯝꯕꯁꯦ ꯍꯁ ꯄꯂ ꯅꯠꯇꯣ ꯃ ꯊꯦꯡꯁꯨ ꯍꯒ ꯂꯦ ꯉꯥꯟꯅꯗꯤ ꯇꯨꯝꯗꯦꯗꯏꯗꯤ ꯑꯗꯨ ꯑꯣꯏꯔꯁꯨ ꯇꯝꯕꯗꯨ ꯍꯥꯏꯕꯗꯤ ꯈꯣꯡꯅ ꯑꯗꯨꯝ ꯁꯥꯡꯉ ꯆꯠꯄꯒꯤ ꯋꯥꯕꯗꯣ ꯈꯪꯉꯤꯅ
ꯑ ꯍꯣꯏ ꯑ
ꯍꯧꯒꯄꯥ ꯇ ꯉꯝꯗꯕ ꯑꯗꯨꯒꯤ ꯊꯦꯡꯗ꯭ꯦ ꯉꯁꯤꯁꯦ ꯍꯧꯖꯤꯛꯈꯛ ꯆꯥꯛ ꯆꯥꯔ ꯂꯩꯦ
ꯅꯨꯃ ꯑꯅꯤ ꯈꯛꯇ ꯆꯥꯕ꯭ꯔꯥ
ꯑꯥ
ꯊꯕꯛ ꯆꯠꯊꯣꯛꯈ꯭ꯔꯕ ꯂꯣꯏꯅ
ꯀꯩꯅꯣ ꯈꯪꯗꯦ ꯀꯥꯏ ꯀꯥꯏ ꯆꯠꯈ꯭ꯔꯕꯅꯣ ꯈꯪꯗꯦ ꯆꯥꯛ ꯆꯥꯅꯤꯡꯉꯥꯏ ꯂꯥꯛꯇꯕꯁꯦ ꯌꯥꯝ
ꯑꯣ
ꯉꯁꯤꯁꯦ ꯆꯤꯡ ꯆꯩꯔꯥꯎ ꯆꯤꯡ ꯀꯥꯁꯦ ꯍꯥꯟꯅꯅꯤ ꯈꯔꯒ ꯂꯩꯛꯕꯅ
ꯅꯨꯡꯁꯤꯔ ꯑꯦ ꯆꯋꯥ ꯏ ꯍꯥꯏꯔ ꯑꯃꯃꯨꯀꯥ ꯂꯣꯏꯅꯤꯅꯦ
ꯎꯝ ꯋꯥꯔꯁꯨ ꯊꯟꯗꯤꯦ ꯑꯣꯏꯕꯅꯤꯅ ꯆꯠꯊꯣꯛꯒꯦ
ꯑꯗꯨꯁꯨ ꯀꯣꯏꯕ ꯆꯠꯂꯣ
ꯍ ꯉꯁꯥꯛ ꯑꯦ ꯉꯔꯥꯡꯗꯣ ꯃ꯭ꯌꯨꯖꯤꯌꯝꯗꯣ ꯅꯪ ꯍꯥꯏꯕꯗꯣ ꯆꯂꯦꯕ ꯐꯣꯟ ꯃꯅꯨꯡꯗ ꯄꯨꯕ ꯌꯥꯗꯦꯅ
ꯑꯩ ꯀꯥꯎꯈ꯭ꯔꯦ ꯍꯣꯏ ꯌꯥꯗꯣꯏ ꯃꯥꯜꯂꯦ
ꯗꯦ ꯍ ꯄꯥꯥꯟ ꯂꯥꯏꯔꯒꯁꯤ ꯀ꯭ꯔ ꯑꯣꯣ ꯂꯥꯛ ꯎ ꯃꯣꯏꯅ ꯗꯨꯀꯥꯟ ꯊꯝꯃꯒ ꯗꯕ ꯑꯗꯨ ꯐꯖꯅꯗꯤ ꯌꯦꯡꯒꯦ ꯍꯥꯏꯅꯗꯤ ꯂꯥꯛꯄ ꯀꯅꯤꯋꯥꯗꯣ ꯁꯨꯗꯦꯟ ꯈꯨꯠ ꯌꯥꯝꯗꯣ ꯏꯁꯇꯨꯗꯦꯟꯁꯤꯡ ꯏꯁꯀꯥꯔꯁꯟꯗ ꯅꯠꯇ꯭ꯔꯒ ꯇꯣꯔ ꯆꯠꯄ ꯃꯥꯜꯂꯦꯕ ꯑꯉꯥꯡꯁꯤꯡꯀꯣ ꯍꯥꯏ ꯁ꯭ꯀꯨꯜ ꯏꯁꯇꯨꯗꯦꯟꯁꯤꯡ ꯂꯥꯛꯔꯒ ꯌꯥꯝꯁꯨ ꯂꯥꯡꯕ ꯌꯥꯝꯁꯨ ꯅꯝꯊꯤꯕ ꯃꯣꯏꯁꯦ ꯅꯪꯅꯤꯡꯕꯅꯦ ꯑꯗꯣ ꯏꯕꯥꯅꯤꯁꯦ ꯏꯕꯥꯅꯤ ꯈꯛꯇ ꯑꯣꯏꯔꯗꯤ ꯐꯖꯅ ꯌꯦꯡꯉꯒ ꯏꯪꯅ ꯇꯞꯅ ꯌꯦꯡꯒꯦ ꯍꯥꯏꯅ ꯈꯥꯟꯅꯒ ꯂꯩꯕꯅꯦꯕ ꯑꯗꯨꯣ ꯃꯤ ꯈꯨꯠ ꯌꯥꯝꯁꯨꯗꯨꯒ ꯑꯁ ꯐꯖꯅ ꯌꯦꯡꯕꯤꯗꯕꯒꯤ ꯉꯁꯤ ꯑꯃꯨꯛ ꯆꯠꯀꯦ ꯂꯤꯗꯤꯌꯥ ꯑꯩꯈꯣꯏꯍꯨꯝ
ꯉꯁꯤ ꯑꯃꯨꯛ ꯆꯠꯀꯦ ꯍꯥꯏꯕ ꯀꯩꯅꯣꯗ
ꯖꯃꯤ ꯁꯀꯦ ꯑꯗꯨ ꯋꯥ ꯁꯦ ꯁꯦꯀꯦꯟ ꯍ ꯎꯝ ꯁꯟꯗꯦ ꯃꯥꯔꯀꯦꯠꯁꯨ ꯌꯦꯡꯕ ꯆꯠꯀꯦ
ꯅꯤꯡꯉꯦ
ꯌꯥꯎꯅꯤꯡꯉꯝꯒꯅꯤꯗ ꯅꯪꯒꯤ ꯋꯥꯈꯜꯗ ꯆꯠꯂꯦ ꯍꯥꯏꯅ ꯈꯅꯒ ꯂꯩꯔꯣ
ꯀꯦꯐꯒꯨꯝꯕꯗꯣ ꯂꯩꯕꯅꯦ ꯀꯨ
ꯎꯝ ꯍ ꯑꯔꯀꯤꯌꯑꯣꯂꯣꯖꯤ ꯁꯤ ꯀꯩꯅꯣ ꯊꯥꯔꯒ ꯑꯁꯀꯤꯌꯦ ꯑꯗꯨ ꯆꯪꯕ ꯀꯥꯟꯅ
ꯍꯣꯏ ꯑꯗ ꯑꯗꯨꯝ ꯃꯁꯝ ꯅꯨꯡꯉꯥꯏꯕꯅꯦꯗ
ꯎꯝ ꯆꯥꯎꯥꯛ ꯆꯥꯎꯕꯅꯤꯅꯀꯣ
ꯎꯝ
ꯐꯖꯅꯗꯤ ꯌꯦꯡꯕ ꯐꯪꯗ꯭ꯔꯦ ꯍꯥꯏꯕꯗꯤ ꯃꯤ ꯈꯨꯠꯌꯥꯝꯗꯣ ꯑꯉꯥꯡꯁꯤꯡꯗꯣ ꯑꯁ ꯌꯥꯝ ꯂꯥꯡꯔꯒ ꯂꯥꯡꯃꯟꯕꯒꯤꯗꯨ ꯃꯥꯏꯗꯀꯣ ꯃꯣꯏ ꯊꯥꯕꯥꯛ ꯇꯧꯕꯥ ꯔ ꯏꯁꯇꯥꯐꯁꯤꯡꯅꯒ ꯂꯥꯎꯔꯣ ꯂꯩꯕꯅꯦ ꯑꯗꯨ ꯅꯣꯠ ꯇꯥꯁ ꯆꯠꯀꯦꯕꯅꯦ ꯀ꯭ꯂꯥꯁꯇꯣ ꯄꯥꯏꯒꯅꯨ ꯀꯩ ꯀꯩꯅꯣ ꯉꯥꯡꯔꯒꯀꯣ ꯑꯣꯖꯥꯁꯤꯁꯨ ꯌꯥꯎ ꯍꯅꯦ ꯑꯗꯨ ꯋꯥꯔꯤꯁꯨ ꯀꯟꯇ꯭ꯔꯣ ꯇꯧꯗꯕ ꯀꯦꯗꯤ ꯌꯥꯝꯝꯗꯤ ꯅ ꯄꯥꯇ꯭ꯔꯥꯊ
ꯄꯇ꯭ꯔꯥ ꯐꯇ꯭ꯔꯥ
ꯎꯝ ꯃꯤ ꯃꯗꯜ ꯄꯥꯠꯇ꯭ꯔꯥ
ꯑꯦ ꯇꯨꯒꯤꯅ ꯈꯟ ꯈꯜꯂꯝꯕꯅꯤꯍꯦ
ꯅꯪ ꯆꯠꯄ ꯀꯥꯟꯗ ꯀꯅꯅꯥ ꯆꯠꯀꯦ ꯅꯪꯒꯤ ꯁꯥꯢꯒ ꯆꯠꯄ꯭ꯔꯥ
ꯑꯩꯒꯤ ꯁꯥꯏꯒ ꯆꯠꯄꯅ‌ꯦ ꯍꯣꯏ ꯑꯗꯨꯉꯥꯟꯗꯗꯤ ꯐꯁ ꯦꯚꯦꯟꯗ꯭ꯔ ꯈꯪꯗꯦ ꯍꯧꯖꯤꯛꯇꯤ ꯆꯦꯟꯖ ꯇꯧꯔꯝꯒꯅꯤ ꯃ꯭ꯌꯨꯖꯤꯌꯝꯗꯣ ꯑꯃꯨꯛ ꯍꯦꯟꯅ ꯅꯨꯡꯉꯥꯏꯔꯝꯒꯅꯤ ꯍꯧꯖꯤꯛꯇꯤ
ꯆꯦꯟꯖ ꯇꯧꯔꯝ꯭ꯔꯣꯏ ꯑꯗꯨꯝ ꯍꯥꯟꯅꯗꯤ ꯒ꯭ꯂꯥꯁ ꯃꯅꯨꯡꯗ ꯊꯝꯕꯅꯤꯅꯀꯣ ꯆꯞ ꯃꯥꯟꯅꯔꯝꯒꯅꯤ ꯅꯪ ꯆꯠꯄ ꯃꯇꯝꯗꯨꯗ
ꯀꯩꯅꯣꯒꯤ ꯅꯣꯅꯦꯒꯤ ꯀꯩꯅꯣ ꯑꯃ ꯂꯩꯕꯅꯦ ꯂꯦꯡꯇꯣꯟꯒꯤ ꯀꯩ ꯀꯩꯅꯣ ꯈꯣꯡ ꯀꯩꯅꯣꯅꯦꯅ ꯂꯩꯕꯅꯦ ꯑꯗꯨꯒꯨꯝꯕꯗꯣ ꯂꯩꯕ ꯃ ꯆꯥꯎꯔ ꯀꯣ
ꯎꯝ ꯃꯣꯏꯅ ꯗꯤꯁꯀ꯭ꯔꯤꯞꯁꯟ ꯀꯩꯅꯣꯗꯤꯁꯀ꯭ꯔꯤꯟ ꯑꯗꯨ ꯍ ꯍꯥꯕꯒ ꯂ ꯂꯩ ꯑ ꯌꯦꯡꯖꯦꯕ ꯗꯣ ꯌꯦꯡꯕ ꯁꯪꯗ꯭ꯦꯥ ꯍꯥꯏꯕꯗꯤ ꯃꯤ ꯈꯨꯗꯤꯌꯥꯝꯗꯣ ꯎꯝ ꯑꯗꯨꯒꯤ ꯐꯖꯅ ꯌꯦꯡꯗꯕ ꯅꯨꯡꯁꯤꯁꯦ ꯐꯖꯅ ꯌꯦꯡꯊꯣꯛꯀꯦ
ꯎꯝ ꯎꯝ ꯌꯦꯟ ꯑꯗꯨ ꯑꯗꯨꯒꯤ ꯐꯨꯠꯄ꯭ꯔꯤꯟꯗꯣ ꯌꯥꯝ ꯆꯥꯎꯕꯒꯤꯀꯣ ꯑꯩ ꯃꯤ ꯃꯤ ꯆꯧꯔ ꯑꯃꯅꯤ ꯍꯥꯏꯅ ꯈꯃꯤꯅꯦꯈꯣꯏꯗ
ꯐꯨꯠꯄ꯭ꯔꯤꯟ ꯂꯩꯌꯦ ꯍꯥꯏꯕ ꯈꯣꯡꯗꯣ
ꯅꯨꯡꯗ ꯂꯩꯕꯅꯦ ꯅꯨꯡ ꯑꯃꯗ
ꯑꯩꯅ ꯎꯕꯗꯤ ꯎꯝ ꯈꯨꯠ ꯑꯩꯁꯦ ꯈꯨꯠ ꯊꯝꯗꯣ
ꯑꯥ
ꯑꯗꯨꯗꯤ ꯁꯥꯔꯒ ꯂꯩ ꯀꯩꯔꯣ ꯎꯅ ꯁꯥꯔꯒꯗꯤ ꯊꯝꯃꯒ ꯂꯩꯕꯗꯤ ꯎꯑꯦ ꯑꯗꯨꯣ ꯅꯪꯅ ꯍꯥꯏꯕꯗꯨ ꯐꯨꯗ ꯄꯣꯏꯖꯅꯤꯡ ꯑꯣ ꯅꯨꯡꯗ ꯃꯦꯠꯂꯒ
ꯃꯥꯗꯣ ꯑꯣ ꯉꯥꯏꯈꯣꯀꯥꯏ ꯍꯣꯔꯦꯟ ꯇꯧꯔꯒꯦꯀꯣ ꯎꯝ ꯎꯝ